ꯍꯜꯂꯣ
ꯎꯝ
ꯑꯁ ꯀꯔꯤ ꯀꯔꯤ ꯍꯣꯠꯅꯔꯤꯒꯦ ꯉꯁꯤ ꯅꯨꯃꯤꯠꯁꯤꯕꯨ ꯀꯃꯥꯏꯅ ꯇꯧꯔ ꯂꯦꯟꯈ꯭ꯔꯒꯦ
ꯉꯁꯤꯖꯦ ꯑꯩꯗꯤ ꯑꯁ ꯉꯁꯥꯏ ꯑꯈꯣꯏ ꯉꯁꯤꯁꯦ ꯀꯩꯅꯣ ꯇꯧꯕ ꯍꯥꯏꯇꯥꯔꯦ ꯑꯩꯈꯣꯏ ꯏꯅꯥꯎꯅꯨꯄꯥꯒꯤ ꯑꯥ ꯃꯥꯕꯤꯒꯤ ꯄꯣꯛꯄ ꯅꯨꯃꯤꯠ ꯏꯁꯝ ꯁꯝꯅ ꯍꯥꯏꯔꯕꯗ ꯃꯣꯏ ꯏꯪꯂꯤꯁ ꯋꯥꯍꯩ ꯋꯥꯇꯥꯗꯅꯒ ꯕꯥꯔꯠꯗꯦ ꯒꯥ ꯍꯥꯏꯒꯗ꯭ꯔꯥ ꯑꯗꯨ ꯇꯥꯕ ꯍꯥꯏꯇꯥꯔꯦ
ꯑꯗꯨꯗꯤ ꯏꯟꯖꯥꯡ ꯍꯥꯎꯔꯝꯗꯧ ꯃꯥꯜꯂꯤꯀꯣ
ꯍꯣꯏ ꯍꯥꯎꯔꯦ ꯍꯥꯏꯗꯨꯅꯤ ꯑꯗꯣ ꯀꯩꯅꯣ ꯇꯧꯔꯦ ꯏꯟꯖꯥꯡ ꯍꯥꯏꯁꯦ ꯉꯁꯥꯏ ꯑꯌꯨꯛꯇꯗꯤ ꯇꯧꯗ꯭ꯔꯦꯕꯀꯣ ꯁꯨꯃꯥꯏꯅ ꯇꯧꯕ ꯑꯩ ꯑꯥ ꯃꯥꯒꯤ ꯑꯉꯥꯡ ꯃꯃꯥꯟꯅꯕ ꯃꯃꯥꯟꯅꯕꯤꯁꯤꯡꯗꯣ ꯑꯗꯨꯗꯣ ꯈꯔ ꯍꯥꯏꯗꯤ ꯂꯥꯛꯑꯦꯕꯀꯣ ꯑꯁ ꯇꯧꯕꯕꯨꯗꯤ ꯑꯌꯨꯛ ꯑꯌꯨꯛꯇꯗꯤ ꯇꯧꯗ꯭ꯔꯦꯕꯀꯣ ꯄ꯭ꯔꯣꯒꯥꯝꯁꯦ ꯀꯩꯅꯣꯗ ꯇꯧꯕ ꯍꯥꯏꯇꯥꯔꯦ ꯅꯨꯡꯊꯤꯟꯗ ꯇꯧꯕ ꯍꯥꯏꯇꯥꯔꯦ ꯑꯉꯥꯡꯁꯤꯡꯒꯤꯅ ꯑꯗꯨꯒ ꯑꯍꯟꯒꯤꯅ ꯅꯨꯃꯤꯗꯥꯡꯗꯅꯦꯕ ꯇꯧꯗꯣꯏꯁꯦ ꯍꯣ ꯑꯗꯨꯒꯤ ꯑꯁ ꯀꯦꯛ ꯀꯛꯅꯦꯅꯅꯦ ꯁꯥꯏꯗꯒꯤ ꯀꯦꯛ ꯑ ꯁꯥꯐꯝꯗꯣ ꯊꯤꯕꯗ ꯊꯤꯕꯗ ꯂꯋꯥꯏꯒ ꯁꯥꯠꯂꯤ ꯑꯩꯈꯣꯏꯗꯤ ꯑꯗꯨꯨꯝꯕꯗꯣ ꯑꯩꯈꯣꯏ ꯑꯗꯨꯋꯥꯏꯗꯗꯤ ꯌꯥꯝ ꯁ꯭ꯋꯥꯏꯗꯗꯤ ꯂꯩꯇꯦꯕ ꯑꯗꯨꯃꯥꯏꯅ ꯁꯥꯐꯝꯁꯦ
ꯑꯣ ꯑꯣ ꯑꯗꯨꯗꯤ ꯂꯧꯔꯕꯣ ꯀꯦꯛꯇꯤ
ꯆꯠꯇ꯭ꯔꯗꯤ ꯎꯆꯤꯟ ꯅꯥꯆꯤꯟꯅ ꯂꯧꯔꯦ
ꯑꯥ ꯀꯦꯖꯤ ꯀꯌꯥꯒꯤ ꯀꯦꯖꯤ ꯀꯌꯥꯒꯤ ꯂꯧꯔꯒꯦ
ꯑꯁ ꯑꯉꯥꯡꯗꯣ ꯈꯔ ꯌꯥꯝꯕꯅꯤꯅ ꯃꯣꯏ ꯑꯗꯨꯝ ꯏꯁ ꯃꯌꯥꯝ ꯆꯥꯗꯣꯏꯅꯦ ꯀꯥꯏꯅ ꯍꯥꯏꯕꯗꯨꯗ ꯑꯩꯅ ꯅꯨꯡꯉꯥꯏꯇꯗꯅ ꯀꯦꯖꯤ ꯑꯅꯤꯒꯤ ꯂꯧꯁꯜꯂꯦ
ꯑꯁ ꯆꯥ ꯑꯗꯨ ꯆꯥꯥꯁꯜꯂꯗꯤ ꯍꯣꯔꯦꯟ ꯆꯥꯛ ꯆꯥꯕꯗꯤ ꯌꯥꯈꯤꯗ꯭ꯔꯥ ꯇꯧꯔꯤꯁꯦ
ꯑꯩꯈꯣꯏꯕꯨꯗꯤ ꯆꯥꯗꯦꯗ ꯑꯉꯥꯡ ꯃꯆꯥ ꯃꯆꯥ ꯃꯥꯒꯤ ꯂꯥꯛꯄꯁꯤꯡꯗꯣ ꯑꯗꯨꯗ ꯄꯤꯖꯕꯅꯦꯕ ꯑꯗꯣ ꯀꯦꯖꯤꯗꯕꯨ ꯑ ꯌꯥꯝ ꯇꯥꯡꯉꯝꯃꯤꯅꯦ ꯂꯨꯄꯥ ꯆꯥꯇ꯭ꯔꯨꯛ ꯌꯥꯡꯈꯩ ꯈꯩ ꯁꯨꯃꯥꯏꯅ ꯑꯣꯏꯅꯦ
ꯑꯣ ꯍꯣꯏꯅꯦ ꯀꯦꯖꯤꯗ ꯆꯥꯇ꯭ꯔꯨꯛ ꯌꯥꯡꯈꯩ ꯇꯥꯡꯉꯤꯅꯦꯀꯣ
ꯎꯝ ꯑꯗꯣ ꯃꯥꯒꯤ ꯐ꯭ꯂꯦꯕꯔꯗꯣ ꯑꯗꯨꯗꯣ ꯃꯣꯏꯗꯤ ꯀꯩꯅꯣꯅ ꯄꯥꯝꯖꯩꯌꯦ ꯀꯩ ꯕꯅꯦꯂꯥ ꯍꯥꯏꯕ꯭ꯔꯥ ꯀꯩꯅꯣ ꯑꯉꯥꯡꯗꯤ ꯌꯥꯝ ꯄꯥꯝꯖ ꯃꯥꯜꯂꯦ ꯕꯅꯦꯂꯥꯗꯣ ꯑꯗꯨꯗꯨꯒꯤ ꯑꯣꯏꯅ ꯇꯧꯕꯅꯦꯕ
ꯎꯝ
ꯑꯗꯨꯃꯥꯏꯅ ꯑꯁ ꯀꯦꯛ ꯆꯥꯕꯁꯦ ꯈꯨꯠ ꯃꯇꯝ ꯈꯔꯗꯤ ꯆꯪꯕꯖꯥꯠꯅꯤ ꯑꯩꯈꯣꯏꯅ ꯉꯁꯥꯏ ꯑꯌꯨꯛꯇꯅꯦꯕꯀꯣ ꯑꯣꯗꯔ ꯇꯧꯕꯗꯣ ꯑꯗꯨꯗꯨꯒ ꯅꯨꯡꯊꯤꯟꯗꯅꯦꯕ ꯃꯣꯏꯅ ꯂꯧꯕ ꯂꯥꯛꯑꯣ ꯌꯥꯏꯔꯦꯅ ꯍꯥꯏꯔꯛꯏꯁꯤꯅ ꯑꯉꯪ ꯃꯣꯏ ꯃꯥꯏ ꯃꯃꯥꯟ ꯃꯃꯥꯟꯅꯕ ꯑ ꯇꯨꯏꯁꯟ ꯄꯨꯟꯕ ꯀꯥꯡꯕꯨ ꯑꯉꯥꯡ ꯇꯔꯥꯅꯤꯊꯣꯏ ꯇꯔꯥꯍꯨꯝꯗꯣꯏꯃꯨꯛ ꯁꯨꯏꯕꯀꯣ ꯑꯗꯣ ꯃꯣꯏ ꯑꯗꯥꯏꯅ ꯇꯧꯔꯛꯑꯒ ꯀꯦꯛ ꯈꯛꯇꯪ ꯆꯥꯕ ꯌꯥꯗꯕꯅꯤꯅꯅꯦ ꯉꯔꯥꯡꯗꯒꯤ ꯑꯩꯅ ꯆꯅꯥ ꯈꯔ ꯉꯧꯕꯤꯔꯒꯦ ꯑꯗꯒꯤ ꯆꯧ ꯈꯔ ꯁꯦꯝꯃꯒꯦꯅ ꯆꯅꯥꯒꯗꯨ ꯆꯤꯡ ꯇꯤꯡꯉ ꯊꯅꯝꯕꯅꯦꯕ
ꯑꯦ ꯆꯅꯥ ꯀꯩꯖꯤ ꯀꯌꯥꯃꯨꯛꯅꯣꯅꯦ
ꯀꯤ ꯌꯥꯝꯗꯦꯗ ꯆꯅꯥ ꯗꯣ ꯀꯦꯖꯤ ꯑꯃꯃꯨꯛꯀꯤ ꯆꯥꯡꯅꯦ ꯑꯗꯨꯒꯤ ꯆꯧ ꯄꯤꯀꯦꯠ ꯃꯉꯥꯃꯨꯛꯀ ꯁꯨꯃꯥꯏꯅꯅꯦ
ꯑꯦꯁ ꯆꯧꯗꯨꯗꯤ ꯌꯥꯝꯃꯦꯍꯦ
ꯎꯝ ꯌꯥꯝꯃꯦ ꯑꯁ ꯑꯩꯗꯤ ꯍꯩꯕꯖꯥꯠ ꯅꯠꯇꯦꯗ ꯑꯗꯨꯒ ꯇꯧꯕ ꯀꯥꯖꯦ ꯑꯗꯨꯝ ꯌꯥꯅ ꯌꯥꯅꯕꯅ ꯇꯧꯁꯜꯂꯤꯅꯤ ꯐꯣꯟꯗꯒꯤ ꯌꯦꯡ ꯌꯦꯡꯉꯒ ꯍꯥꯏꯇꯥꯔꯦ
ꯍꯧꯖꯤꯛ ꯃꯇꯝꯗꯗꯤ ꯂꯥꯏꯔꯕꯅꯤꯗ ꯐꯣꯟꯗꯨ ꯂꯩꯔꯕꯅꯤꯅꯀꯣ
ꯎꯝ ꯃꯥꯅꯦ ꯃꯥꯅꯦ ꯑꯗꯨꯃꯥꯏꯅ ꯑꯩ ꯌꯦꯡꯉꯅꯦ ꯑꯩ ꯈꯔ
ꯑꯁ ꯅꯪꯗꯣ ꯈꯔ ꯍꯟꯗꯣꯛꯑꯗꯤ ꯐꯗꯧꯅꯦ ꯏꯉꯣ
ꯎꯝ ꯍꯣꯏ ꯍꯣꯏ
ꯍꯣꯏ ꯑꯗꯨꯃꯥꯏꯅ ꯇꯧꯗꯅꯅꯦ ꯑꯩꯁꯦ ꯉꯁꯥꯏ ꯑꯌꯨꯛꯇꯒꯤ ꯊꯕꯛꯁꯦ ꯀꯣꯏ ꯆꯦꯟ ꯆꯦꯜꯂꯤꯅꯦ ꯈꯪꯉꯕ ꯄꯨꯔꯥ ꯀꯩꯅꯣ ꯄ꯭ꯔꯣꯒ꯭ꯔꯥꯝ ꯑꯆꯧꯕ ꯑꯃ ꯄꯥꯡꯊꯣꯛꯄꯒ ꯆꯝ ꯃꯥꯟꯩ ꯁꯣꯝ ꯇꯩꯁꯦ
ꯌꯥꯗꯕꯅꯤꯍꯦ ꯃꯤ ꯑꯗꯨꯝ ꯎꯝ ꯈꯨꯠ ꯆꯪꯕꯅꯦ ꯍꯦꯛꯇ ꯇꯧꯕꯁꯦ ꯌꯥꯗꯕꯅꯦ
ꯎꯝ ꯍꯣ ꯑꯗꯨꯅꯦ ꯑꯗꯣ ꯉꯁꯥꯏ ꯑꯌꯨꯛꯇꯒꯤ ꯇꯧꯔꯛꯄꯗꯣ ꯍꯧꯖꯤꯛ ꯐꯥꯎ ꯂꯣꯏꯗ꯭ꯔꯤ ꯍꯥꯏꯕ ꯑꯩ ꯊꯕꯛ ꯈꯨꯠꯆꯤꯟꯁꯦ ꯌꯦꯡꯉꯣ ꯑꯗꯣ ꯍꯣꯔꯦꯟ ꯅꯨꯃꯤꯗꯥꯡꯕꯨꯗꯤ ꯑꯈꯣꯏ ꯀꯩꯅꯣ ꯇꯧꯅꯤꯌꯦ ꯏꯟꯖꯥꯡ ꯑꯍꯥꯎꯕ ꯑꯃ ꯆꯥꯥꯁꯦꯅ ꯍꯥꯏꯅꯕꯅꯦꯕ ꯀꯩꯅꯣꯝꯃ ꯆꯥꯁꯦ ꯍꯥꯏ ꯅꯪ ꯀꯩꯅꯣ ꯇꯧꯋꯣ ꯍꯥꯏꯐꯦꯠꯇꯪ ꯂꯥꯛꯄ ꯌꯥꯔꯗꯤ ꯂꯥꯛꯑꯣꯕꯀꯣ ꯅꯣꯏ ꯅꯣꯏ ꯏꯅꯥꯎꯗꯨ ꯄꯨꯔꯒ ꯅꯕꯥꯅꯤ ꯀꯩꯅꯣ ꯆꯥꯖꯦꯅ ꯍꯥꯏꯕꯅꯦ ꯑꯥ ꯀ꯭ꯔꯣꯏꯂꯔꯗꯣ
ꯑꯥ
ꯀ꯭ꯔꯣꯏꯂꯔ ꯆꯥꯥꯁꯦꯅ ꯍꯥꯏꯕꯅꯦ ꯀꯣꯏꯂꯔ ꯀꯦꯖꯤ ꯑꯍꯨꯝ ꯃꯈꯥꯏ ꯑꯍꯨꯝ ꯃꯈꯥꯏ ꯃꯔꯤꯃꯨꯛ ꯆꯥꯡ ꯇꯥꯕꯗꯣ ꯀꯤ ꯑ ꯑꯆꯧꯕꯗꯣ ꯑꯅꯤ ꯂꯧꯔꯨꯔꯦ
ꯑꯁ ꯌꯥꯝꯃꯤꯍꯦ ꯗꯤ
ꯑꯁ ꯃꯣꯏ ꯍꯖꯤꯛꯀꯥꯟ ꯑꯁ ꯕꯥꯔꯗꯦꯒ ꯑꯈꯣꯏ ꯊꯥꯏꯅ ꯑꯉꯥ-ꯑꯉꯥꯡ ꯑꯣꯏꯔꯤꯉꯩꯀꯥꯟ ꯕꯥꯔꯗꯦꯒꯗꯤ ꯑꯁ ꯌꯥꯝ ꯊꯤ ꯈꯦꯠꯅꯩꯗ ꯈꯣꯏ ꯑꯉꯥꯡ ꯑꯣꯏꯔꯤꯀꯥꯟꯗꯗꯤ ꯑꯁ ꯑꯈꯣꯏꯗꯤ ꯀꯩꯅꯣ ꯎꯝ ꯀꯦꯛ ꯃꯆꯥ ꯄꯤꯛꯇ꯭ꯔꯨ ꯑꯃ ꯑꯈꯣꯏꯅ ꯆꯥꯔꯛꯄꯗꯣ ꯂꯨꯄꯥ ꯀꯨꯟꯊ꯭ꯔꯥ ꯄꯤꯕꯗꯣ ꯁꯤ ꯑꯗꯨꯒꯨꯝꯕ ꯑꯝꯒ ꯀꯛꯑꯗꯤ ꯍꯔꯥꯎꯖꯕꯗꯣ ꯑꯁ ꯃꯣꯏ ꯍꯧꯖꯤꯛ ꯀꯥꯟ ꯑꯉꯥꯡꯁꯤꯡꯁꯤꯗꯤꯀꯣ ꯆꯥꯎꯈꯠꯄꯩ ꯃꯇꯨꯡ ꯏꯟꯅ ꯐꯣꯟꯁꯦ ꯂꯣꯏ ꯄꯥꯏꯅꯔꯕꯅꯤꯅ ꯐꯣꯟꯗ ꯂꯣꯏ ꯎꯔꯃꯤꯅꯀꯣ ꯗꯤꯖꯥꯏꯟꯒꯁꯦ ꯐꯖ ꯐꯖꯕꯤꯅꯤ ꯃꯣꯏꯅ ꯈꯜꯂꯤꯁꯦ ꯑꯩꯈꯣꯏꯅꯒ ꯈꯪꯕ ꯖꯥꯠ ꯅꯠꯇꯦ
ꯍꯣꯏꯅꯦ ꯍꯧꯖꯤꯛꯀꯥꯟꯁꯦ ꯃꯣꯏꯅ ꯍꯦꯟ ꯁꯤꯡꯖꯜꯂꯛꯑꯕꯅꯤꯅꯦ ꯇꯧꯔꯤꯁꯦ
ꯍꯣ ꯍꯣꯏ ꯃꯥꯅꯦ ꯃꯥꯅꯦ ꯑꯗꯨꯅꯦ ꯑꯗꯨꯃꯥꯏꯅ ꯆꯧ ꯑꯃ ꯁꯦꯝꯃꯦ ꯑꯉꯥꯡꯒꯤꯅ ꯆꯧ ꯉꯧ ꯔꯦ ꯆꯧ ꯉꯧꯕꯗ ꯆꯪꯉꯤꯕ ꯄꯣꯠꯁꯤꯁꯨ ꯌꯥꯝ ꯌꯥꯝꯃꯦꯍꯦ ꯃꯣꯏ ꯍꯣꯇꯦꯜꯗꯒ ꯉꯧꯏꯗꯣ ꯄꯩꯁꯥꯕꯨ ꯇꯣꯡꯖꯥꯠꯂ ꯈꯪꯗꯦ
ꯎꯝ ꯌꯥꯝ ꯆꯪꯕꯅꯦ ꯊꯥꯖꯗꯅ
ꯒꯥꯖꯔ ꯂꯩꯀꯣ ꯈꯥꯃꯦꯟ ꯑꯁꯤꯟꯕ ꯑꯗꯒꯤ ꯍꯋꯥꯏ ꯑꯃ ꯍꯋꯥꯏ ꯑꯁꯪꯕꯗꯣ ꯆꯝꯐꯨꯠ ꯍꯋꯥꯏꯗꯣ ꯑꯗꯨꯁꯨ ꯑꯗꯨꯁꯨ ꯍꯥꯞꯄꯦ ꯑꯗꯒꯤ ꯀꯣꯕꯤ ꯂꯩꯌꯦ ꯑꯗꯒꯤ ꯃꯥꯒꯤ ꯃꯍꯥꯎ ꯂꯩꯅꯕꯅ ꯁꯣꯁ ꯂꯩꯌꯦ ꯑꯗꯒꯤ ꯇꯣꯃꯦꯇꯣ ꯁꯣꯁ ꯂꯩꯔꯦ ꯑꯁꯤ ꯂꯩꯕꯗꯇ ꯄꯩꯁꯥꯁꯦ ꯐꯩꯌꯥꯝ ꯇꯤꯡꯉꯤꯅꯦ ꯌꯦꯡꯉꯣ
ꯑꯁ ꯌꯥꯗꯝꯅꯤꯍ‌ꯦ ꯄꯩꯁꯥ ꯍꯧꯖꯤꯛ ꯃꯇꯝꯁꯦꯀꯣ ꯑꯥ ꯄꯩ ꯁꯥꯅ ꯃꯌꯥꯝ ꯄꯣꯠꯅ ꯈꯤꯇꯪ ꯑꯣꯏꯕꯅꯦꯕ
ꯍꯣꯏ ꯑꯗꯨ ꯍꯥꯏ ꯍꯥꯏꯅ ꯆꯅꯥꯒꯤꯗꯤ ꯎꯝ ꯆꯅꯥꯗꯨꯇꯪ ꯐꯁ ꯂꯥꯎꯅ ꯀꯥꯝꯊꯣꯛꯑꯒ ꯉꯧꯕꯖꯤ ꯁꯤꯅꯦꯕ ꯁꯤꯗ ꯂꯣꯏꯔꯦꯕ
ꯎꯝ
ꯑꯗꯣ ꯑ ꯆꯧꯗꯨꯗꯤ ꯑꯁ ꯈꯨꯠ ꯌꯥꯝ ꯆꯪꯕ ꯊꯕꯛꯅꯦꯍ‌ꯦ ꯀꯩꯅꯣ ꯏꯟꯖꯥꯡ ꯑꯃ ꯊꯣꯡꯉ ꯆꯥꯒꯤꯝꯅ ꯐꯩꯕ
ꯍꯣꯏ ꯍꯣꯏ ꯆꯪꯕꯅꯤ ꯆꯪꯕꯅꯤ
ꯎꯝ
ꯑꯁ ꯆꯧꯖꯤꯗꯤ ꯑꯃꯨꯛ ꯐꯨꯠꯀꯅꯤ ꯑꯃꯨꯛ ꯃꯆꯨꯝ ꯇꯥꯅꯤ ꯆꯥꯝꯊꯣꯛꯑꯒ ꯑꯗꯒꯤ ꯑꯃꯨꯛ ꯑ‌ ꯁꯣꯔꯁꯇꯨꯁꯨ ꯑꯃꯨꯛ ꯇ‌ꯣꯠꯅꯤ ꯅꯝꯅꯕ ꯑꯗꯒꯤ ꯏꯁ ꯃꯔꯣꯏ ꯚꯤꯖꯤꯇꯦꯕꯜꯗꯨ ꯑꯃꯨꯛ ꯉꯧꯅꯤ ꯑꯗꯒꯤ ꯆꯤꯛꯀꯟ ꯍꯥꯞ ꯀꯥꯏꯗꯅ ꯆꯤꯛꯀꯟꯗꯨ ꯑꯃꯨꯛ ꯉꯧꯅꯤ ꯄꯨꯔꯥ ꯌꯥꯗꯕꯅꯦ ꯆꯧꯖꯤ ꯄꯨꯔꯥ ꯈꯨꯠꯆꯪꯕꯅꯤ ꯌꯥꯝꯅ
ꯑꯁ ꯍꯥꯞꯄꯤꯅꯦ ꯑꯗꯣ ꯑꯅꯤ ꯊꯣꯛꯏꯅꯤꯅꯦ ꯑꯩꯈꯣꯏꯒꯤ
ꯑꯣ ꯅꯪ ꯄꯤꯀꯦꯠ ꯃꯉꯥ ꯑꯣꯏꯔꯕꯅꯤꯅ ꯆꯟꯂꯝꯃꯔꯣꯏꯅꯦ
ꯑꯅꯤ ꯊꯣꯛꯄ ꯍꯥꯏꯗꯤꯅꯦ ꯑꯃꯅ ꯑ ꯀꯝ ꯚꯤꯖꯤꯇꯦꯕꯜꯁꯀꯤ ꯁꯦꯝꯃꯦꯕ ꯑꯗꯨꯒ ꯃꯥꯅꯅꯟ ꯚꯤꯖꯤꯇꯦꯕꯜꯁꯀꯤ ꯁꯦꯝꯕꯅꯦꯕ ꯍꯥꯏꯗꯤ ꯑꯍꯟ ꯌꯥꯎꯕꯖꯤꯡꯗꯣ ꯃꯣꯏ ꯁꯥ ꯉꯥ ꯆꯥꯗꯕ ꯀꯥꯡꯕꯨꯖꯤꯡꯗꯣ ꯑꯗꯨꯖꯤꯡꯒꯤ ꯁꯦꯝꯕ ꯍꯥꯏꯇꯥꯔꯦ ꯇꯣꯉꯥꯟꯅ ꯌꯥꯝ ꯁꯦꯝꯕꯕꯨꯗꯤ ꯅꯠꯇꯦꯗ ꯆꯧ ꯄꯤꯀꯦꯠ ꯑꯃ ꯀꯩ ꯑꯃ ꯁ꯭ꯋꯥꯏꯅ ꯁꯦꯝꯕꯅꯤꯗ ꯑꯗꯨꯅ ꯊꯕꯛꯁꯦ ꯍꯥꯏꯗꯤ ꯈꯨꯠꯇꯨ ꯃꯌꯥꯝ ꯊꯣꯛꯑꯕꯅꯤꯅ ꯊꯕꯛꯇꯣ ꯂꯣꯏꯔꯛꯄꯗꯗꯤ ꯑꯁ ꯀꯣꯜꯂꯤꯛꯀ ꯑꯝꯇ ꯐꯦꯡꯗ꯭ꯔꯤꯕꯣ ꯍꯣꯔꯦꯟ ꯁꯤꯖꯤꯟꯅꯉꯥꯏꯒꯤ ꯈꯥꯡꯗꯣ ꯑꯗꯨꯁꯨ ꯐꯦꯡꯗ꯭ꯔꯤꯕꯅꯤ ꯄ꯭ꯔꯣꯒꯥꯝ ꯑꯅꯤꯅ‌ꯦ ꯍꯥꯏꯇꯥꯔꯦ ꯏꯁꯝ ꯁꯝꯅ
ꯑꯣ ꯑꯣ ꯑꯣ ꯑꯁ ꯍꯣꯏꯅꯦ ꯌꯥꯗꯕꯅꯤꯅ‌ꯦ ꯊꯕꯛꯁꯦ ꯍꯦꯛꯇ ꯐꯠ ꯐꯠ ꯇꯧꯕꯖ‌ꯦ ꯀꯩꯁꯨ ꯌꯥꯗꯕꯅꯦꯕ
ꯍꯣꯏ ꯑꯗꯨꯅꯤ ꯁꯥ ꯀꯔꯤ ꯀꯔꯥ ꯑꯝꯇ ꯁꯦꯝ ꯁꯥꯗꯅꯒ ꯇꯧꯗ꯭ꯔꯤꯗꯥ ꯍꯧꯖꯤꯛ ꯂꯣꯏ ꯏꯍꯤꯡ ꯍꯤꯡꯉꯤ ꯄꯣꯠꯅꯦ ꯊꯕꯛꯁꯦ ꯍꯥꯏꯗꯤ ꯑꯃ ꯂꯣꯏꯔꯛꯄꯩ ꯀꯨꯏꯗ꯭ꯔꯤꯕ
ꯎꯝ ꯑꯗꯨꯗꯤ ꯑꯗꯨꯗꯤ ꯑꯩꯁꯨ ꯂꯥꯛꯄ ꯅꯪꯒꯤꯅꯤꯅꯦꯀꯣ
ꯅꯪ ꯍꯣꯏ ꯂꯥꯛꯀꯦ ꯂꯥꯛꯑꯣꯅꯦ ꯍꯥꯏꯗꯤ ꯁꯣꯟ ꯅꯥꯀꯟꯗ ꯃꯔꯣꯏ ꯃꯄꯥꯡ ꯀꯔꯤ ꯀꯔꯥ ꯁꯦꯝꯃꯛꯄꯗꯣ ꯍꯥꯏꯗꯤ ꯈꯔ ꯁꯦꯝꯖꯤꯜꯂꯛꯑꯒ ꯊꯨꯅ ꯉꯟꯅ ꯂꯣꯏꯕꯁꯤꯅ ꯐꯩꯗꯅ
ꯏꯟꯗꯣ ꯀꯩꯅꯣꯗꯤ ꯑꯥ ꯀꯣꯏꯂꯔꯗꯤ ꯀꯅꯥꯗꯩ ꯂꯧꯒꯦ
ꯀꯣꯏꯂꯔꯁꯦ ꯑꯩꯈꯣꯏꯒꯤ ꯕꯣꯏꯔꯣꯝꯗ ꯃꯣꯏ ꯐꯥꯝ ꯇꯧꯕ ꯀꯥꯡꯕꯨꯗꯣ
ꯎꯝ
ꯑꯗꯨꯗꯒꯤ ꯂꯧꯕꯅꯦꯕꯀꯣ ꯃꯣꯏ ꯂꯣꯏꯕꯗꯣ ꯍꯥꯏꯗꯤ ꯄꯥꯛ ꯄꯥꯛꯅꯁꯨ ꯐꯪꯗꯦꯕ ꯑꯩꯈꯣꯏꯅ ꯊꯤꯕꯖ‌ꯦ ꯐꯪ ꯇꯥꯔꯒꯁꯨ ꯃꯆꯥ ꯃꯁꯨ ꯁꯨꯃꯥꯏꯅ ꯑꯣꯏ ꯍꯥꯏꯇꯥꯔꯦ ꯑꯗꯨꯅ ꯑꯩꯈꯣꯏ ꯕ‌ꯣꯆꯔꯣꯝꯗ ꯍꯪꯉꯦ ꯑꯗꯨꯒ ꯑꯩꯈꯣꯏ ꯕꯣꯔꯣꯝꯗ ꯇꯥꯟ ꯆꯥꯗꯅ ꯂꯩꯔꯝꯃꯦ ꯑꯆꯧꯕ ꯑꯃ ꯍꯥꯏꯗꯤ ꯃꯐꯝ ꯑꯃ ꯑꯆꯧꯕ ꯌꯥꯝ ꯉꯥꯛꯇ ꯂꯣꯏꯕ ꯃꯐꯝ ꯑꯃ ꯑꯗꯨꯗꯒꯤ ꯂꯧꯋꯤꯅꯦ ꯃꯣꯏ ꯀꯦꯖꯤꯗ ꯂꯨꯄꯥ ꯆꯍꯨꯝ ꯌꯥꯡꯈꯩ ꯆꯍꯨꯝ ꯌꯥꯡꯈꯩ ꯁꯨꯃꯥꯏꯅ ꯁꯥꯔꯛꯑꯦ ꯇꯥꯡꯉꯦ ꯁꯤꯖꯨ
ꯑꯣ ꯑꯣ ꯆꯍꯨꯝ ꯌꯥꯡꯈꯩꯗꯤ ꯑꯗꯨꯝ ꯇꯥꯡꯉꯤꯅꯦꯀꯣ
ꯎꯝ ꯎꯝ ꯇꯥꯡꯉꯦ
ꯑꯁ ꯑꯗꯣ ꯑꯩꯈꯣꯏ ꯁꯤꯗ ꯊꯪꯅꯕꯒꯤꯗ ꯂꯣꯏꯔꯤꯖꯦ ꯃꯣꯏꯗꯤ ꯆꯍꯨꯝ ꯆꯍꯨꯝꯗ ꯊꯥꯏ ꯍꯥꯏꯕ ꯃꯥꯜꯂꯦ
ꯎꯝ ꯌꯦꯟꯕꯨ ꯀꯌꯥꯝ ꯆꯥꯎꯔꯒꯦ
ꯑꯁ ꯃꯣꯏꯗꯨꯗꯤ ꯆꯍꯤ ꯐꯥꯔꯕꯥꯅꯦꯍꯦ ꯌꯦꯟꯕꯥ ꯂꯥꯕ ꯑꯣꯏꯔꯕꯅꯦꯍꯦ ꯅꯪ ꯈꯤꯇꯪ ꯏꯕꯥꯟꯅꯤꯖꯦ ꯉꯁꯥꯏ ꯐꯣꯟꯖꯦ ꯈꯤꯇꯪ ꯉꯟꯅ ꯐꯥꯎꯅꯔꯝꯃꯗꯤꯀꯣ ꯁꯤꯗ ꯇꯧꯔꯝꯕ ꯌꯥꯕꯅꯦ
ꯃꯥꯅꯦ ꯄꯥꯎ ꯍꯣꯗꯣꯛꯅꯔꯝꯃꯗꯤ ꯑꯗꯨꯕꯨꯗꯤ ꯃꯣꯏ ꯄꯩꯁꯥꯕꯨꯗꯤ ꯈ꯭ꯔ ꯇꯥꯔꯛꯑꯦꯕꯀꯣ ꯍꯥꯏꯗꯤ ꯑꯩꯈꯣꯏ ꯈꯪꯅꯕ ꯑꯣꯏꯕꯅꯤꯅꯅꯦ ꯂꯨꯄꯥ ꯀꯨꯟꯊ꯭ꯔꯥ ꯀꯨꯟꯊ꯭ꯔꯥ ꯁꯨꯃꯥꯏꯅ ꯆꯥꯡ ꯌꯦꯡꯉꯛꯑꯦ
ꯑꯣ
ꯍꯥꯏꯗꯤ ꯃꯌꯥꯝꯇꯥꯖꯨ ꯂꯧꯕꯅꯤꯅ ꯀꯦꯖꯤ ꯅꯤꯄꯥꯥꯟ ꯃꯥꯄꯜ ꯁꯨꯃꯥꯏꯅ ꯑꯣꯏꯔꯛ ꯑꯦꯕ
ꯑꯣ ꯑꯣ ꯑꯁ ꯍꯥꯎꯗꯤ ꯍꯥꯎꯔꯅꯤꯍꯦ ꯀꯣꯏꯂꯔꯖꯦ ꯆꯥꯗꯕꯁꯨ ꯀꯨꯏꯔꯦ
ꯍꯣꯏ ꯑꯗꯣ ꯅꯪ ꯀꯩꯅꯣ ꯇꯧꯑꯣ ꯅꯪꯅ ꯍꯣꯔꯦꯟ ꯑ ꯂꯥꯛꯄꯒꯤꯗꯣ ꯑ-ꯑꯩꯗꯣ ꯕꯖꯥꯔ ꯆꯠꯄꯗ ꯑꯃꯨꯛ ꯊꯦꯡꯉꯅꯦꯕꯀꯣ ꯑꯩꯈꯣꯏ ꯁꯂꯥꯠ ꯈꯤꯇꯪ ꯁꯦꯝꯖꯤꯅ
ꯁꯦꯝꯖꯦ ꯌꯥꯏꯌꯦ
ꯉꯁꯥꯏ ꯑꯩꯅ ꯂꯧꯔꯛꯄꯗꯨꯗꯤ ꯂꯣꯏ ꯂꯣꯏꯒ꯭ꯔꯦꯕ ꯁꯤꯖꯤꯟꯅꯕ ꯑꯃꯠꯇ ꯂꯦꯝꯗ꯭ꯔꯦꯕ ꯑꯗꯣ ꯍꯨꯖꯤꯛ ꯑꯩꯅ ꯋꯥꯔꯤꯖꯦ ꯁꯂꯥꯠ ꯀꯤ ꯃꯄꯣꯠ ꯈꯇꯪ ꯉꯥꯏꯔꯦꯕ ꯁꯂꯥꯗꯇꯣ ꯁꯦꯝꯒꯦ ꯋꯥꯈꯜ ꯈꯜꯂꯨꯗꯕ ꯑꯗꯣ ꯅꯪ ꯑꯃꯨꯛ ꯌꯥꯎꯔꯝꯃꯤꯅ ꯑꯩ ꯍꯧꯖꯤꯛ ꯁꯦꯂꯥꯗꯇꯣ ꯑꯃꯨꯛ ꯁꯦꯝꯅꯤꯡꯉꯛꯑꯦꯕ
ꯎꯝ
ꯁꯂꯥꯗꯇꯣ ꯑꯗꯣ ꯅꯪ ꯊꯕꯤꯅꯦ ꯒꯖꯔꯅꯦ ꯈꯥꯃꯟꯁꯤꯟꯕꯤꯅꯦ ꯈꯔ ꯂꯩꯔꯛꯑꯣ ꯅꯪꯅ ꯂꯥꯛꯄꯗ ꯑꯩ ꯄꯩꯁꯥꯗꯣ ꯍꯣꯔꯦꯟ ꯑꯗꯨꯃꯥꯏꯅ ꯇꯧꯔꯁꯨ ꯇꯧꯔꯒꯦꯕꯀꯣ
ꯀꯩꯒꯤꯅꯣꯗ ꯑꯗꯨꯕꯨꯗꯤ ꯑꯩꯅ ꯑꯗꯨꯝ ꯂꯩꯔꯛ ꯑꯁꯨ ꯌꯥꯄꯣꯠꯅꯤ ꯑꯗꯣ ꯑꯇꯩꯗꯤ ꯀꯩꯀꯩ ꯋꯥꯠ ꯂꯤꯒꯦ ꯍꯥꯏꯔꯛ ꯑꯣ ꯑꯋꯥꯠꯄꯒꯩ
ꯑꯇꯩꯗꯤ ꯀꯩꯝꯇ ꯂꯩꯅꯤꯡꯉꯥꯏꯗꯤ ꯂꯩꯇ꯭ꯔꯦ ꯑꯗꯣ ꯅꯪ ꯁꯄ꯭ꯔꯤꯡ ꯑꯣꯅꯤꯌꯟ ꯅꯪꯗꯤ ꯍꯦꯛ ꯍꯦꯛ ꯊꯥꯛꯇꯥꯏꯅꯦ ꯏꯟꯖꯥꯡ ꯊꯣꯡꯕꯗ ꯅꯪ ꯆꯥꯅꯤꯡꯉꯗꯤ ꯑꯗꯨꯗꯣ ꯊꯥꯛꯁꯤꯔꯣ
ꯌꯥꯏꯌꯦ
ꯃꯥ ꯃ-ꯃꯄꯨꯟ ꯑꯃꯅ ꯌꯥꯒꯗ꯭ꯔꯥ
ꯑꯥ ꯑꯅꯤ ꯊꯥꯛꯁꯦ ꯑꯅꯤ
ꯑꯅꯤ ꯊꯥꯛꯁꯦ
ꯑꯥ
ꯑꯣ ꯑꯗꯨꯗꯤ ꯑꯅꯤ ꯃꯄꯨꯨꯟ ꯑꯅꯤꯃꯒ ꯄꯥꯏꯔꯛꯑꯣ ꯑꯗꯨꯗꯨꯒ ꯊꯕꯤꯗꯣ ꯊꯕꯤꯗꯣ ꯀꯤꯖꯤ ꯑꯃ ꯂꯧꯔꯛꯑꯣ ꯃꯤꯖꯤ ꯌꯥꯝꯃꯤꯕꯀꯣ
ꯎꯝ
ꯑꯗꯨꯝ ꯈꯔ ꯈꯔ ꯆꯥꯃꯤꯟꯅꯅꯕ ꯅꯨꯡꯉꯥꯏꯔꯣꯏꯕꯀꯣ ꯃꯣꯏꯖꯨ ꯑꯈꯣꯏ ꯈꯇꯪ ꯆꯥꯕꯗ
ꯎꯝ
ꯊꯕꯤ ꯀꯦꯖꯤꯝꯃ ꯂꯧꯔꯛꯑꯣ ꯒꯖꯔ ꯀꯦꯖꯤꯝꯃ ꯂꯧꯔꯛꯑꯣ ꯈꯥꯃꯦꯟꯁꯤꯟꯕꯤꯗꯤ ꯌꯥꯝ ꯍꯥꯞꯇ꯭ꯔꯖꯨ ꯌꯥꯅꯤ ꯀꯦꯖꯤ ꯃꯈꯥꯏꯃꯨꯛꯇꯪ ꯂꯧꯔꯛꯑꯣ ꯑꯗꯨꯒ ꯃꯣꯔꯣꯛ ꯑꯇꯦꯛꯄ ꯑꯁꯥꯡꯕꯗꯣ
ꯎꯝ
ꯄꯋꯥ ꯑꯝꯇꯪꯒ ꯂꯧꯔꯛꯀꯦꯔꯣ
ꯍꯣꯏ ꯍꯣꯏ ꯂꯧꯔꯛꯀꯦ ꯂꯧꯔꯛ
ꯑꯗꯒꯤ ꯕꯗꯥꯝꯖꯦ ꯊꯥꯛꯁꯤꯔꯥ ꯀꯃꯥꯏꯅ ꯇꯧꯗꯣꯏꯅꯣ
ꯕꯗꯥꯝꯁꯨ ꯈ꯭ꯔ ꯊꯥꯛꯁꯦ ꯑꯥ
ꯎꯝ ꯍꯣꯏꯅꯦ ꯑꯗꯨꯗꯤ ꯕꯗꯥꯝꯁꯨ ꯈꯔ ꯂꯧꯁꯜꯂꯛꯑꯣꯅꯦ ꯅ
ꯑꯗꯒꯤ ꯀꯩꯅꯣꯗꯤ ꯑꯈꯣꯏꯒꯤ ꯍꯣꯔꯦꯟ ꯁꯥ ꯊꯣꯡꯕꯗ ꯊꯥꯡꯅꯕ ꯁꯥ ꯐꯗꯤꯒꯣꯝꯗꯤ
ꯑꯗꯨꯕꯨꯗꯤ ꯂꯩꯔꯦ ꯑꯗꯨꯕꯨꯗꯤ ꯄꯥꯜꯂꯦ ꯌꯥꯔꯅꯤ
ꯁꯥ ꯐꯗꯤꯒꯣꯝꯗꯤ ꯄꯥꯜꯂꯦ ꯍꯥꯏꯔꯣ
ꯑꯥ ꯍꯣꯏ ꯁꯥ ꯐꯗꯤꯒꯣꯝꯗꯣ ꯑꯗꯨꯗꯤ ꯑꯩꯈꯣꯏꯗ ꯄꯥꯜꯂꯦꯕꯀꯣ ꯑꯗꯨꯗꯣ ꯑꯃꯗꯤ ꯌꯥꯔꯅꯦꯕ ꯍꯧꯖꯤꯛꯀꯤ ꯑꯩꯅ ꯍꯥꯏꯕ ꯄꯣꯠꯁꯤꯡꯗꯣ ꯑꯗꯨꯗꯣ ꯈꯛꯇꯪ ꯍꯥꯏꯔꯣ ꯑꯗꯨꯗꯨꯒ ꯑꯇꯩ ꯑꯇꯩ ꯀꯔꯤ ꯀꯔꯤ ꯋꯥꯠꯄ ꯅꯣꯗꯣ ꯑꯩ ꯍꯥꯏꯐꯦꯠ ꯆꯦꯛ ꯇꯧꯔꯛꯑꯒ ꯅꯥꯉꯣꯟꯗ ꯑꯃꯨꯛ ꯍꯥꯏꯔꯛꯑꯒꯦꯕꯀꯣ ꯊꯣꯏꯗꯣꯛꯅ ꯋꯥꯠꯄꯗꯤ ꯂꯩꯔꯝꯗꯧꯕꯨ ꯗꯤ ꯃꯥꯟꯗ꯭ꯔꯦ ꯑꯩꯒꯤ ꯋꯥꯈꯟꯗꯗꯤ ꯀꯩꯅꯣꯗꯣ ꯍꯥꯞꯁꯤꯔꯣ ꯕꯤꯠ ꯔꯨꯠꯇꯣ
ꯍꯥꯞꯄꯒꯨꯝꯖꯤꯗ ꯃꯥ ꯑꯗꯨ ꯃꯆꯨꯗꯣ ꯃꯆꯨ ꯀꯣꯛꯊꯔꯛꯄꯗ ꯄꯣꯠ ꯆꯩꯩ ꯑꯇꯩ ꯃꯄꯣꯠꯇ ꯃꯥꯅ ꯂꯣꯏꯅ ꯗꯤꯁ ꯇꯧꯋꯦꯕ
ꯍꯣꯏ ꯑꯗꯨꯕꯨꯗꯤ ꯇꯧꯋꯦ ꯆꯨꯝꯃꯦ ꯁꯂꯥꯛꯀꯤ ꯐꯖꯕꯗꯣ ꯃꯥꯡꯉꯦꯕ ꯅꯠꯇ꯭ꯔꯥ ꯑꯗꯣ ꯑꯁ ꯃꯤꯗꯤ ꯃꯆꯨꯝ ꯑꯣꯔꯔꯣꯒ ꯇꯥꯒꯩ ꯁꯦꯝꯅꯩꯌꯦ ꯑꯗꯨꯗꯣ
ꯑꯁ ꯄꯥꯝꯖꯕ ꯃꯤ ꯈꯔꯒꯤ ꯅꯦ ꯑꯩꯗꯤ ꯄꯥꯝꯗꯦ ꯍꯧꯖꯤꯛꯀꯤ ꯃꯥ ꯌꯥꯎꯁꯟꯒ꯭ꯔꯗꯤ ꯃꯅꯝꯗꯨꯖꯨ ꯀꯩꯅꯣ ꯃꯥꯒꯤ ꯃꯅꯝꯗꯣ ꯑꯩ ꯍꯩꯅꯗꯦꯕ
ꯎꯝ ꯑꯗꯨꯗꯣ ꯐꯗꯤ ꯌꯥꯝ ꯐꯕꯅꯦꯍꯦ ꯍꯛꯆꯥꯡꯗ ꯏ ꯌꯥꯝ ꯍꯥꯞꯄꯅꯦ ꯑꯩꯈꯣꯏ ꯁꯥꯛ ꯑꯣꯏ ꯀꯔꯤ ꯑꯣꯏꯒ ꯆꯥꯕꯖꯦ ꯎꯨ ꯑꯍꯥ ꯍꯣ ꯑꯗꯨꯗꯤ ꯑꯩꯅ ꯍꯧꯖꯤꯛꯀꯤ ꯍꯥꯏꯕꯖꯤꯡꯗꯣ ꯍꯧꯖꯤꯛꯀꯤ ꯍꯥꯏꯕꯖꯤꯡꯗꯣ ꯑꯗꯨ ꯈꯛꯇꯪ ꯑꯗꯨꯝ ꯇꯧꯔꯑꯣꯅꯦ ꯌꯥꯔꯦꯅꯦ